ꯇꯥꯕ꯭ꯔꯣ
ꯇꯥꯢꯌꯦ
ꯑꯣ ꯀꯩꯗꯧꯔꯝꯃꯤꯅꯣ
ꯆꯝꯐꯨꯠ ꯐꯨꯠꯄꯒꯤ ꯀꯩꯀꯥ ꯁꯣꯏꯔꯝꯕꯅꯦ ꯑꯩ
ꯑꯣ ꯑꯩꯗꯣ ꯁꯣꯝꯗ ꯊꯕꯛꯃ ꯀꯩꯅꯣꯇꯧꯕ ꯍꯥꯏꯗꯤ ꯑꯩꯒꯤ ꯍꯟꯗꯛ ꯑ ꯑꯩꯅ ꯊꯕꯛ ꯑꯃ ꯆꯠꯄꯗꯣ ꯑꯩꯗꯣ ꯍꯧꯖꯤꯛꯇꯣ ꯑꯃꯨꯛ ꯑꯩꯒꯤ ꯑꯃꯥ ꯃꯊꯛ ꯀꯤꯔꯣꯝꯒꯤ ꯃꯊꯕꯛ ꯑꯃ ꯍꯥꯏꯅꯕꯗꯁꯨ ꯑꯗꯨ ꯌꯥꯗꯧ ꯃꯥꯜꯂꯕꯒꯤ ꯑꯗꯨꯗꯨꯅ ꯑꯩꯅ ꯄꯥꯕꯨꯡꯗꯨꯅ ꯌꯥꯔꯒꯗꯤ ꯃꯤ ꯑꯃꯇꯪ ꯊꯥ ꯑꯃꯨꯛꯇꯪ ꯊꯤꯕꯤꯕ ꯌꯥꯒꯗ꯭ꯔꯅ ꯍꯪꯉꯛꯑꯝꯕ ꯑꯗꯨꯗꯨꯒꯤ ꯑꯩ ꯏꯃꯥꯟꯅꯕ ꯑꯃ ꯈꯔ ꯅꯣꯏꯕ ꯑꯃ ꯀꯛꯆꯤꯡ ꯈꯨꯅꯧꯗꯒꯤ ꯅꯪ ꯈꯪꯕ꯭ꯔꯥ ꯈꯪꯗ꯭ꯔꯥ ꯈꯪꯗꯦ ꯑꯃ ꯂꯩꯕꯗꯣ ꯑꯗꯣ ꯃꯥꯗꯣ ꯍꯥꯏꯐꯦꯠ ꯍꯪꯒꯦ ꯍꯪꯒꯦꯅ ꯍꯪꯅꯧꯅ ꯑꯝꯇ ꯐꯣꯟ ꯇꯧꯔꯝꯕꯅꯦ ꯃꯥꯁꯨ ꯑꯍꯟꯁꯨ ꯑꯣꯏꯁꯤꯜꯂꯛꯄ ꯃꯥꯒꯤ ꯀꯨꯏꯗꯤ ꯀꯨꯏꯗ꯭ꯔꯦꯕꯀꯣ ꯃꯊꯪ ꯆꯍꯤꯒꯤ ꯃꯊꯪ ꯆꯍꯤ ꯆꯍꯤ ꯑꯅꯤ ꯂꯩꯔꯒ ꯐꯦꯕ꯭ꯋꯥꯔꯤ ꯁ꯭ꯋꯥꯏꯗ ꯂꯣꯏꯗꯨꯏꯅꯦꯕ ꯊꯕꯛꯇꯣ ꯑꯗꯨꯗꯨꯒꯤ ꯃꯥꯅ ꯌꯥꯔꯒꯗꯤ ꯊꯥ ꯑꯃꯁꯤꯗꯪ ꯑꯃꯅꯤꯁꯤꯗꯪꯒꯗꯤ ꯑ ꯄꯨꯕꯤꯅꯕ ꯃꯤ ꯑꯝꯇ ꯊꯤꯕꯤꯌꯨ ꯈꯣꯠꯂꯣꯅ ꯍꯥꯏꯔꯛꯄ ꯑꯗꯨꯗꯩꯀꯣ ꯑꯩꯅ ꯑꯗꯨꯝ ꯏꯃꯥꯟꯅꯕꯗꯣ ꯍ ꯍꯥꯏꯐꯦꯠ ꯍꯪꯕꯅꯦꯕ ꯃꯥꯁꯨ ꯁꯨꯝ ꯂꯣꯢꯈꯤꯕ ꯀꯨꯏꯔꯕꯅꯤꯅ ꯍꯧꯖꯤꯛ ꯊꯕꯛ ꯑꯇꯣꯞ ꯑꯇꯣꯞꯄ ꯆꯠꯂꯝꯕꯒꯤꯗꯨ ꯂꯩꯔꯕ ꯑꯇꯣꯞꯄꯗ ꯌꯥꯎ ꯈꯣꯠꯄ ꯂꯩꯔꯝꯃꯦ ꯑꯗꯨꯗꯨꯅ ꯑꯩꯅ ꯇꯉꯥꯏ ꯐꯔꯗꯤ ꯑꯗꯨꯝ ꯁꯒꯣꯜꯁꯦꯟ ꯅꯨꯃꯤꯠꯇꯨꯒ ꯈꯤꯇꯪ ꯆꯠꯄꯤꯕ ꯌꯥꯒꯗ꯭ꯔ ꯈꯣꯠꯀꯗ꯭ꯔ ꯑꯗꯨꯃꯥꯏꯅ ꯍꯪꯉꯛꯏꯅꯦ ꯈꯣꯠꯂꯤꯅꯦꯅ ꯍꯥꯏꯕ ꯀꯥꯟꯗ ꯃꯥ ꯍꯣꯏ ꯍꯣꯏ ꯑꯗꯨꯝ ꯆꯠꯄꯕꯨꯗꯤ ꯌꯥꯅꯤ ꯈꯣꯠꯅꯤ ꯀꯨꯏꯕꯁꯨ ꯅꯠꯇꯕꯅꯤꯅ ꯅ ꯑꯗꯨꯝ ꯍꯥꯏꯔꯛꯄ ꯑꯗꯨꯒꯤ ꯄꯥꯎ ꯂꯧꯅꯔꯝꯕ ꯑꯗꯣ ꯃꯥꯗꯣ ꯆꯠꯇ꯭ꯔꯤꯀꯥꯟꯗ ꯍꯥꯏꯗꯤ ꯊꯕꯛꯇꯣ ꯍꯧꯗ꯭ꯔꯤꯀꯥꯟꯗ ꯑꯝꯇꯗꯤ ꯎꯅꯅꯤꯡꯉꯦ ꯄꯥꯕꯨꯡꯅ ꯍꯥꯏꯕ ꯑꯗꯨꯒꯤ ꯄꯥꯎ ꯍꯪꯉꯛꯑꯣ ꯈꯣꯠꯂꯣꯅ ꯍꯪꯕ ꯀꯥꯟꯗ ꯑꯩꯅ ꯃꯉꯣꯟꯗ ꯑꯃꯨꯛ ꯇꯧꯔ ꯍꯪꯕ ꯃꯥꯅ ꯍꯥꯏꯁꯤꯅ ꯑꯗꯨꯝ ꯃꯥꯗꯣ ꯍꯨꯖꯤꯛ ꯊꯕꯛ ꯆꯠꯄꯅ ꯄꯨꯡ ꯃꯥꯄꯟꯗꯒꯤ ꯃꯔꯤ ꯐꯥꯎꯗꯤ ꯑꯗꯨꯝ ꯕꯖꯥꯔꯒꯤꯗ ꯂꯩꯒꯅꯤ ꯑ ꯑꯗꯨꯅ ꯃꯥꯅ ꯅꯣꯏꯅ ꯂꯥꯛꯅꯤꯡꯉꯗꯤ ꯊꯛ ꯃꯐꯝꯗ ꯂꯥꯛꯑꯣ ꯌꯨꯝ ꯂꯣꯝꯗ ꯂꯥꯛꯄ ꯈꯣꯠꯄꯗꯨꯗꯤ ꯑꯃꯨꯛ ꯅꯥꯇꯩꯗ ꯑꯃ ꯆꯥꯔꯔꯣꯏ ꯑꯗꯨ ꯃꯣꯏꯕꯥꯁꯨ ꯅꯨꯡꯉꯥꯏꯖꯤꯡ ꯅꯨꯃꯤꯠꯇ ꯅꯨꯡ ꯂꯩꯕꯒꯤ ꯀꯩꯅꯣ ꯇꯧꯗꯣꯏꯅꯦꯅ ꯍꯥꯏꯕꯁ ꯂꯩꯔꯤꯛꯇꯧꯗꯣꯏꯅꯤꯅ ꯍꯥꯏꯕ ꯑꯗꯨꯗꯨꯒꯤ ꯁꯨꯝ ꯍꯪꯅꯔꯝꯕꯅꯦꯗ ꯑꯗꯨꯏ ꯃꯥꯏ ꯐꯣꯟ ꯂꯥꯛꯑꯦꯅ ꯍꯥꯏꯕꯗꯣ
ꯑꯣ ꯑꯣ ꯑꯗꯨꯗꯤ ꯅꯪ ꯁꯣꯝ ꯅꯥꯀꯟꯒꯤ ꯑꯋꯥꯡ ꯂꯨꯡꯒꯤꯁꯤ ꯌꯥꯔꯗꯤ ꯐꯔꯤꯅꯦ ꯑꯗꯨꯗꯤ
ꯍꯥꯏꯕꯗꯤ ꯌꯥꯗꯧ ꯃꯥꯟꯕꯒꯤ ꯐꯤꯕꯝꯗ ꯂꯩꯔꯦ ꯍꯥꯏꯕ ꯑꯩꯅ ꯍꯥꯏꯕꯗꯤ ꯗꯥꯏꯔꯦꯛ ꯑꯩꯗꯣ ꯈꯜꯂꯦ ꯈꯣꯠꯂꯦ ꯍꯥꯏꯕ ꯊꯣꯛꯇ꯭ꯔꯤꯕꯅꯤꯅ ꯍꯥꯏꯕꯕꯨꯗꯤ ꯉꯝꯗ꯭ꯔꯤꯕꯀꯣ ꯑꯗꯨꯝ ꯃꯣꯏꯅ ꯍꯥꯏꯕ ꯀꯥꯟꯗ ꯍꯟꯗꯛ ꯊꯥꯗꯗꯤ ꯑꯗꯨꯝ ꯃꯣꯏꯒꯤ ꯇꯧꯒꯗꯕ ꯃꯤ ꯃꯈꯩꯗꯨ ꯑꯗꯨꯃꯥꯏ ꯊꯣꯛꯄ ꯈꯣꯠꯄ ꯀꯥꯏꯗꯤ ꯍꯥꯏꯕꯅꯦ ꯑꯗꯨ ꯈꯪꯗꯦꯗ ꯀꯃꯥꯏ ꯊꯣꯛꯇꯨꯅꯣ ꯈꯣꯠꯇꯨꯅ ꯒ꯭ꯌꯥꯟ ꯇꯥꯗ꯭ꯔꯤꯗ ꯑꯗꯨꯕꯨꯗꯤ
ꯑꯩꯗꯤ ꯃꯦꯟ ꯇꯥꯔꯒ ꯃꯣꯏꯅ ꯊꯕꯛꯇꯣ ꯄꯨꯕ ꯌꯥꯔꯅꯤꯅ ꯑꯩꯗꯤ ꯍꯥꯏꯔꯛꯑꯕ ꯈꯜꯂꯨꯔꯦ ꯑꯗꯨꯃ ꯄꯨꯕ ꯌꯥꯔꯗꯤ ꯐꯗꯧꯕꯅꯦ ꯅꯥꯈꯩ ꯁꯦꯡꯅ ꯑꯗꯨꯃ ꯇꯧꯈ꯭ꯔꯒꯗꯤꯀꯣ ꯈꯤꯇꯪ ꯁꯥꯐꯕꯗꯤ ꯑꯣꯏꯗꯣꯏꯅꯤꯗꯅ ꯑꯗꯨꯒꯤ ꯋꯥꯅꯦ
ꯍꯣꯏꯌꯦ ꯍꯌꯦꯡ ꯀꯩ ꯁꯥꯔꯇꯤꯐꯤꯀꯦꯠ ꯀꯩꯀꯩꯗꯣ ꯄꯥꯢꯍꯧꯔꯗꯤ ꯐꯩꯗꯅꯀꯣ ꯑꯗꯨꯝ ꯄꯩꯁꯥꯁꯨ ꯊꯥ ꯇꯥꯔꯨꯛ ꯇꯧꯗꯣꯏꯅꯤꯅ ꯑꯗꯨꯝ ꯈꯔꯗꯤ ꯌꯥꯝꯗꯣꯏꯅ ꯀꯩꯅꯣꯝ ꯑꯃ ꯇꯨꯡꯁꯤꯜꯂꯒ ꯀꯩꯅꯣꯝꯃ ꯇꯧꯔꯒ ꯑꯗꯨꯝ ꯁꯤꯟꯕꯗꯤ ꯀꯣꯟꯅꯗꯣꯏꯅꯦꯕ ꯑꯩꯒꯤ ꯅꯣꯡꯁꯨ ꯑꯃꯨꯛ ꯇꯥꯔꯦ ꯇꯧꯔꯤꯁꯤ ꯒ꯭ꯌꯥꯟ ꯇꯥꯗꯦꯅꯦ ꯇꯧꯔꯤꯁꯤ
ꯉꯁꯥꯏ ꯑ ꯉꯁꯥꯏ ꯇꯨꯝ ꯍꯧꯜꯂꯛꯄ ꯄꯨꯡ ꯃꯉꯥꯒꯤ ꯑꯗꯥꯏꯗꯗꯤ ꯅꯣꯡꯁꯤ ꯃꯔꯤꯛ ꯃꯔꯤꯛ ꯃꯔꯤꯛ ꯈꯤꯛꯑꯝꯃꯦ ꯍꯧꯖꯤꯛꯇꯤ ꯄꯨꯔꯥ ꯍꯥꯡꯈ꯭ꯔꯦꯗ ꯑꯗꯨꯒ ꯅꯣꯡ ꯃꯪꯉꯒꯗꯤ ꯂꯩꯕ ꯅꯨꯡꯁꯥꯗꯤ ꯑꯃꯐꯥꯎ ꯊꯣꯛꯇꯦ ꯅꯣꯡꯃꯪꯉꯒꯗꯤ ꯂꯩꯕ ꯑꯗꯨ ꯅꯪꯒꯤ ꯑꯃ ꯄꯔꯤꯈꯥ ꯑꯃ ꯊꯥꯒꯤꯈꯤꯕꯗꯨꯗꯤ ꯑꯗꯨꯒꯤ ꯍꯥꯏꯗꯣꯛꯄꯒꯤꯗꯤ ꯀꯃꯥꯏꯅ ꯇꯧꯔꯒꯦ ꯍꯥꯏꯗꯣꯛꯇ꯭ꯔꯤ
ꯍꯥꯏꯕꯨꯗꯤ ꯍꯥꯏꯗꯣꯛꯑꯦ ꯍꯥꯏꯗꯣꯛꯄ ꯍꯥꯏꯁꯦ ꯍꯥꯏ ꯍꯥꯏꯗꯤ ꯑꯗꯨꯒ ꯀꯃꯥꯏꯅ ꯈꯟꯗꯣꯏꯅꯣ ꯈꯣꯠꯇꯣꯏꯅꯣ ꯇꯧꯕꯗꯨꯗꯣ ꯍꯧꯖꯤꯛ ꯀꯧꯕ ꯍꯧꯔꯅꯦꯕ ꯈꯔ ꯂꯩꯔꯗꯤ ꯀꯧꯕ ꯍꯥꯏꯕꯗꯤ ꯃꯣꯏꯒꯤ ꯄꯨꯂꯞꯀꯤ ꯑꯣꯏꯅ ꯇꯧꯔꯒ ꯀꯥꯎꯟꯁꯂꯤꯡ ꯇꯧꯕꯅ ꯂꯩꯌꯦ ꯑꯗꯨꯃꯥꯏꯅ ꯇꯧꯔꯨꯔꯒ ꯍꯥꯏꯔꯛꯀꯗꯕ ꯅꯪ ꯈꯜꯂꯤ ꯈꯪꯗꯦꯗꯣ ꯑꯗꯨ ꯈꯪꯗꯦ ꯑꯗꯨ ꯍꯧꯕꯗꯤ ꯍꯧꯔꯦ ꯃꯊꯪ ꯊꯥꯗꯒꯤꯕ ꯑꯗꯨ ꯄꯩꯁꯥ ꯂꯤꯁꯤꯡ ꯇꯔꯥ ꯊꯤꯗꯣꯏꯅꯦ ꯍꯥꯟꯅ ꯑꯗꯨꯒ ꯌꯥꯎꯗꯣꯏꯅꯦꯕ ꯑꯗꯨꯝ ꯈꯪꯗꯦꯗ ꯐꯪꯗꯣꯏꯔꯥ ꯐꯪꯉꯣꯏꯗꯣꯏꯔꯥ ꯌꯦꯡꯉꯒꯦ ꯑꯗꯨꯝ ꯌꯥꯎꯖꯤꯜꯂꯒ ꯑꯗꯨꯒ ꯌꯥꯎꯖꯤꯟꯕ ꯍꯥꯏꯁꯦ ꯀꯩ ꯍꯥꯏꯅꯤ ꯎꯝ ꯑꯩꯅ ꯄꯥꯝꯕꯗꯨꯃꯛ ꯃ ꯃꯥꯛꯇꯨ ꯈꯤꯇꯪ ꯗꯛꯁꯨ ꯆꯥꯝꯃ꯭ꯔꯤ ꯅꯤꯐꯨ ꯈꯇꯪ ꯐꯪꯉꯦꯕ ꯍꯥꯏꯕꯗꯤ ꯃꯃꯥꯡ ꯃꯃꯥꯡꯗꯩꯕꯨꯗꯤ ꯌꯥꯝ ꯍꯦꯜꯂꯤꯅꯦꯕ ꯃꯃꯥꯡꯅ ꯆꯍꯨꯝ ꯀꯨꯟꯊ꯭ꯔꯥꯍꯨꯝꯗꯣꯏ ꯐꯪꯉꯤꯅꯦ ꯍꯟꯗꯛꯅ ꯆꯥꯃꯔꯤ ꯅꯤꯐꯨ ꯐꯪꯕꯩꯅꯦ ꯑꯗꯣ ꯍꯟꯗꯛꯇꯨ ꯈꯪꯗꯦ ꯃꯤꯗꯨ ꯌꯥꯝꯅ ꯃꯥꯛꯇ ꯌꯥꯝ ꯋꯥꯡꯅꯕꯒꯤꯀꯣ ꯀꯣꯏꯁꯟꯕꯨꯗꯤ ꯂꯨꯕ ꯈꯣꯠꯄ ꯑꯣꯏꯇꯥꯔꯒꯁꯨ ꯃꯥꯔꯛꯇꯨ ꯋꯥꯡꯅꯕ ꯈꯣꯠꯄ ꯑꯣꯏꯕꯒꯤ ꯑꯗꯨ ꯐꯪꯗꯣꯏꯔꯥ ꯐꯪꯉꯣꯏꯗ꯭ꯔꯥ ꯑꯩ ꯍꯥꯏꯐꯦꯠ ꯊꯥꯖꯤꯜꯂꯒꯗꯤ ꯌꯦꯡꯉꯦ ꯃꯃꯥꯡꯁꯦ ꯑꯩꯒꯤ ꯃꯥꯔꯛ ꯑꯣꯏꯇꯥꯔꯗꯤ ꯑꯗꯨꯝ ꯐꯪꯉꯗꯣꯏꯅꯦꯕ ꯑ ꯆꯍꯤ ꯆꯍꯤꯒꯤꯀꯣ ꯁꯨꯝ ꯃꯥꯛ ꯋꯥꯡꯕ ꯍꯦꯟꯒꯠꯂꯛꯄ ꯑꯉꯥꯡ ꯃꯈꯩꯗ ꯁꯨꯝ ꯊꯣꯛꯄꯁꯨ ꯍꯥꯏꯗꯤ ꯊꯣꯛꯂꯛꯄꯗ ꯉꯥꯏꯔ ꯊꯥꯕ ꯀꯥꯡꯕꯨꯗꯨ ꯃꯣꯏꯗꯤ ꯀꯣꯛꯁꯨ ꯌꯥꯝ ꯂꯤꯡꯉꯤꯕ ꯑꯉꯥꯡꯒ ꯑꯍꯟꯒ ꯂꯥꯏꯔꯤꯛ ꯄꯥꯕꯁꯦ ꯑꯉꯥꯡ ꯊꯨꯅ ꯆꯪꯕ ꯑꯗꯒꯤ ꯈꯪꯕꯁꯨ ꯍꯦꯂꯤꯅꯀꯣ ꯑꯍꯟꯒꯁꯨ ꯃꯥꯟꯗꯦꯅꯀꯣ ꯑꯗꯨꯗꯒꯤ ꯑꯗꯨꯝ ꯑꯉꯥꯡ ꯁꯣꯔꯛꯄ ꯃꯌꯥꯝꯁꯦ ꯃꯥ ꯌꯥꯝ ꯋꯥꯡꯕꯃꯥꯏ ꯐꯪꯅꯕꯒꯤ ꯇꯧ ꯂꯩꯔꯤꯁꯦ
ꯑꯗꯨꯅꯤ ꯍꯥꯏꯁꯦ ꯅꯪꯒꯤ ꯊꯕꯛꯁꯤꯡꯁꯦ ꯅꯦ ꯇꯥꯅ ꯁꯤꯃ ꯂꯩꯔꯦ ꯍꯥꯏꯕꯗꯨꯃ ꯂꯩꯔ ꯒꯗꯤꯅꯦ ꯈꯔ ꯃꯈꯩꯗꯤ ꯐꯒꯗꯕꯅꯦ ꯑꯃꯖꯨ ꯑꯃꯗ ꯑꯃꯨꯛ ꯇꯧꯔꯨꯔꯦ ꯀꯔꯥꯏ ꯑꯗꯩ ꯑꯃꯗ ꯑꯃꯨꯛ ꯆꯪꯉꯨꯔꯦ ꯀꯔꯥꯏ ꯍꯥꯏꯕꯗꯤ ꯂꯩꯈꯥꯏ ꯑꯃ ꯇꯥꯔ ꯂꯩꯇꯕꯗꯣ ꯑꯗꯨ ꯑꯣꯏ ꯂꯩꯔꯦ ꯍꯥꯏꯕ ꯇꯝꯕꯕꯨ ꯆꯪꯉꯁꯨ ꯅꯠꯇ꯭ꯔꯒ ꯁꯣꯝ ꯅꯥꯀꯟꯒꯤ ꯊꯕꯛꯁꯤꯕꯨ ꯄꯨꯔꯁꯨ ꯑꯗꯨ ꯃꯥꯏꯅ ꯑꯅꯤꯃꯛ ꯇꯧꯕꯗꯤ ꯌꯥꯔꯣꯏꯗꯅꯀꯣ ꯑꯅꯤꯃꯛ ꯄꯨꯟꯅ ꯆꯠꯃꯤꯟꯅꯕꯗꯤ ꯌꯥꯕ ꯅꯠꯇꯦꯗꯅ ꯑꯗꯨꯅ ꯇꯧꯒꯗꯕ ꯑꯃ ꯂꯩꯇꯥꯗꯤꯅꯦ ꯈꯤꯇꯪ ꯅꯪꯒꯤ ꯋꯥꯈꯜꯗꯣ ꯏꯪꯒꯗꯕꯅꯤ
ꯍꯣꯏꯌꯦ ꯑꯗꯨꯅꯦ ꯑꯩꯒꯤ ꯊꯕꯛ ꯇꯧꯕꯁꯦ ꯃꯄꯣꯛꯀꯤꯅꯦ ꯑꯗꯨꯝ ꯆꯌꯦꯠꯅꯕ ꯍꯥꯏꯕꯁꯦ ꯑꯗꯨꯝ ꯂꯩꯔꯕꯅꯦ ꯀꯩꯁꯨ ꯗꯁꯨꯅꯦ ꯊꯕꯛ ꯊꯥꯖꯤꯟꯕꯁꯨ ꯈꯟꯗꯦ ꯀꯩꯅꯣꯝ ꯀꯥꯎꯔꯝꯕꯅꯤ ꯈꯪꯗꯦ ꯀꯩꯅꯣꯝ ꯆꯤꯊꯔꯝꯕꯅꯤ ꯈꯪꯗꯦ ꯑꯗꯨꯝ ꯇꯧꯔꯒ ꯂꯩꯍꯧꯕꯅꯤ ꯈꯪꯗꯦ ꯑꯩꯈꯣꯏ ꯃꯃꯥꯟꯅꯕꯅ ꯅꯍꯟ ꯋꯥꯢ ꯑꯩꯈꯣꯏꯅ ꯀ꯭ꯂꯥꯁ ꯇꯦꯟ ꯀꯥꯔꯛꯀꯥꯟꯗ ꯃꯣꯏꯗꯤ ꯄꯩꯁꯥꯁꯦ ꯑꯗꯨꯝ ꯐꯪꯗꯣꯏꯅꯦꯕꯀꯣ ꯍꯥꯏꯗꯤ ꯏꯁꯀꯣꯂꯥꯔꯁꯤꯞ ꯆꯥꯎꯅ ꯆꯥꯎꯅ ꯄꯤꯕ ꯂꯩꯗꯅꯀꯣ ꯑꯗꯨꯝ ꯃꯣꯏ ꯂꯤꯁꯤꯡ ꯇꯔꯥꯒꯤ ꯀꯨꯟ ꯐꯪꯗꯣꯏꯅꯦꯕ ꯑꯩꯁꯤꯅꯅꯦ ꯃꯣꯏꯗꯒꯤ ꯃꯥꯔꯛꯇꯤ ꯑꯗꯨꯝ ꯍꯦꯟꯗꯣꯏꯕ ꯑꯣ ꯀꯩꯒꯤꯅꯣ ꯈꯪꯗꯕ ꯍꯦꯛꯇ ꯌꯥꯎꯔꯛꯇꯕ ꯈꯣꯠꯇꯕ ꯇꯧꯕꯗꯣ ꯑꯗꯨꯃꯥꯏꯅꯒ ꯇꯧꯕ ꯑꯁ ꯈꯪꯗꯦꯗ ꯑꯗꯨ ꯃꯇꯝꯗꯣ ꯈꯪꯗꯦ ꯑꯩꯒꯤ ꯃꯄꯣꯛꯀꯅꯤ ꯍꯥꯏꯇꯥꯔꯦ ꯂꯩꯕꯥꯛꯄꯣꯛꯄꯁꯨ ꯄꯣꯛꯑꯦ ꯑꯗꯒꯤ ꯔꯥꯁꯤꯁꯨ ꯑꯃꯨꯛ ꯈꯔ ꯃꯤꯉꯣꯟꯗ ꯄꯤꯊꯣꯛꯄ ꯈꯣꯠꯄ ꯔꯥꯁꯤ ꯑꯣꯏꯕ ꯍꯥꯏꯇꯥꯔꯦ ꯌꯥꯎꯅꯦꯕꯒꯤ ꯃꯦꯁ ꯔꯥꯁꯤꯅꯦꯕꯀꯣ ꯑꯗꯨꯗꯨꯅ ꯑꯗꯨꯝ ꯈꯪꯗꯦꯗ ꯑꯗꯨꯝ ꯇꯦꯛ ꯇꯦꯛ ꯂꯩꯕꯩ ꯇꯥꯏꯞ ꯇꯧꯕꯗꯣ ꯍꯥꯏꯗꯤ ꯀꯥꯟꯅꯕ ꯑꯃ ꯈꯪꯗꯕꯩ ꯑꯗꯨꯝ ꯂꯩꯠꯈꯤꯕꯅ ꯌꯥꯝꯕꯒꯤ ꯇꯥꯏꯞꯇ ꯏꯁꯥꯒꯤ ꯑꯩꯈꯣꯏ ꯏꯔꯟ ꯂꯣꯏ ꯄꯤꯊꯣꯛꯄꯩ ꯇꯥꯏꯞꯇ ꯑꯗꯨꯃꯥꯏꯅ ꯇꯧꯔ ꯂꯩꯕ ꯑꯗꯨꯃꯥꯏꯅ ꯇꯧꯔ ꯂꯩꯔꯤꯁꯤꯅꯦ
ꯑꯗꯨꯅꯤ ꯗꯥꯎꯁꯨ ꯃꯤ ꯌꯥꯒꯟꯕ ꯃꯤꯅꯅꯦ ꯄꯨꯡꯌꯥ ꯌꯥꯏ ꯑꯩꯈꯣꯏꯅꯅꯦ ꯀꯩꯅꯣꯝ ꯇꯧꯔꯨꯕꯁꯤꯗꯤ ꯁꯨꯡꯌꯥ ꯍꯦꯛ ꯌꯥꯗꯦ ꯑꯩꯈꯣꯏꯒꯤ ꯃꯄꯣꯛꯀꯤ ꯑꯣꯏꯅ ꯇꯝꯃꯛ ꯑꯕ ꯖꯥꯠꯅꯤ ꯗꯥꯎ ꯌꯥꯔꯅꯣꯅ
ꯑꯗꯨꯗꯣ ꯅꯣꯏꯒꯤ ꯒꯥꯔꯤ ꯀꯩꯀꯩ ꯊꯝꯕ ꯈꯣꯠꯈꯤꯕ ꯇꯧꯈꯤꯕ ꯃꯈꯩꯗꯨꯗꯤ ꯍꯥꯏꯐꯦꯠꯇ ꯍꯪꯉꯥ ꯌꯦꯡꯉꯣꯅ ꯒꯥꯔꯤ ꯌꯥꯎꯗꯕ ꯕꯖꯦ ꯆꯊꯣꯛꯁꯤꯟ ꯇꯧꯕꯗ ꯌꯥꯝ ꯑꯋꯥꯕꯗꯤ ꯑꯣꯏꯗꯣꯢꯅꯤ ꯈꯣꯡꯅ ꯆꯠꯄ ꯌꯥꯗꯕ ꯃꯐꯝ ꯍꯥꯏꯗꯤ ꯅꯛ ꯇꯥꯔꯒꯁꯨ ꯈꯣꯡꯅ ꯆꯠꯄꯗ ꯅꯥꯇꯩ ꯆꯥꯗꯕ ꯑꯗꯒꯤ ꯂꯥꯏꯟꯗ ꯀꯩꯗ ꯆꯠꯄ ꯑꯣꯏꯇꯥꯔꯒꯁꯨ ꯅꯥꯇꯩ ꯆꯥꯗꯕ ꯃꯐꯝ ꯑꯃꯗꯤ ꯑꯗꯨꯝ ꯂꯩꯗꯣꯔꯤꯅꯦꯕꯀꯣ ꯑꯗꯨꯅ ꯐꯠ ꯐꯊꯣꯛꯅꯤꯡꯕ ꯃꯤꯉꯣꯟꯗꯉꯤ ꯅꯨꯡꯇꯤ ꯋꯥꯢꯔꯁꯨ ꯃꯤꯅꯁꯨ ꯄꯤꯅꯤꯡ ꯄꯣꯟꯇꯦ ꯃꯣꯏꯒꯤꯅ ꯃꯤꯉꯣꯟꯗ ꯀꯩꯅꯣ ꯇꯧꯈ꯭ꯔꯒ ꯊꯝꯍꯟꯈ꯭ꯔꯒ ꯑꯩꯈꯣꯏꯗ ꯑꯃꯨꯛ ꯋꯥꯏ ꯈꯣꯠꯂꯤ ꯊꯥꯎ ꯍꯥꯟꯕ ꯀꯛꯇꯁꯨ ꯅꯠꯇꯅ ꯀꯥꯏ ꯊ ꯁꯤꯟꯅꯕꯁꯦ ꯐꯩ ꯐꯠꯇꯦ ꯁꯦꯝꯕ ꯈꯣꯠꯄ ꯗꯔꯀꯥꯔ ꯑꯣꯏ ꯑꯩꯈꯣꯏꯗꯤ ꯇꯧꯗ ꯃꯤꯁꯨ ꯄꯤꯅꯤꯡꯉꯣꯢ ꯑꯣꯏꯗꯣꯏꯅꯦꯕ ꯀꯣ ꯌꯥꯔꯒꯗꯤ ꯒꯥꯔꯤꯗꯨ ꯇꯪꯗꯤ ꯍꯥꯟꯅ ꯑꯗꯨꯃꯥꯏꯅ ꯇꯧꯕꯤꯌꯣ ꯈꯣꯠꯄꯤꯌꯣ ꯍꯥꯏꯔ ꯐꯒꯗꯧꯕꯅꯤ
ꯍꯥꯏꯔꯤꯅꯤꯅꯦ ꯍꯟꯖꯤꯟ ꯍꯟꯖꯤꯟ ꯍꯥꯏꯔꯤꯅꯦ ꯅꯨꯡꯉꯥꯏꯇꯕꯕꯨꯅꯦ ꯈꯣꯡ ꯇꯦꯛꯄꯒ ꯆꯞ ꯃꯥꯟꯅꯩ ꯍꯥꯏꯕ ꯊꯕꯛ ꯑꯃ ꯆꯥꯊꯣꯛ ꯈꯣꯠꯇꯧꯕ ꯈꯣꯠꯇꯧꯕꯗ ꯉꯁꯥꯏꯗ ꯐꯔꯛ ꯂꯣꯏꯅꯃꯛ ꯐꯨꯔꯒ ꯍꯧꯖꯤꯛꯇ ꯌꯦꯡꯉꯣ ꯑꯩ ꯆꯝꯐꯨ ꯐꯨꯠꯅꯤꯡꯉꯥꯏ ꯃꯆꯥꯟ ꯈꯖꯤꯛ ꯈꯛꯇꯅꯦꯕ ꯂꯩꯔꯤꯁꯦ ꯑꯁꯤꯁꯤꯅ ꯑꯩꯈꯣꯏ ꯏ ꯑꯃꯨꯛ ꯄꯨꯂꯞ ꯆꯥꯕ ꯀꯣꯟꯅꯗꯕ ꯅꯠꯇꯦꯕ ꯑꯩ ꯏꯇꯣꯝꯗꯗꯤ ꯀꯃꯥꯏꯅ ꯆꯥꯔꯨꯅꯦ ꯑꯩ ꯍꯥꯏꯁꯤꯕꯨꯕ ꯑꯗꯨ ꯍꯛꯆꯥꯡꯒꯤ ꯌꯥꯗꯕꯒꯤ ꯇꯉꯥꯏ ꯐꯗꯕꯒꯤ ꯈꯤꯆꯪꯁ ꯐꯨꯠꯂꯦ ꯑꯗꯨ ꯈꯣꯡꯅ ꯆꯠꯄ ꯌꯥꯕ ꯃꯐꯝꯗꯨꯗꯤ ꯆꯠꯂꯨꯔꯦ ꯌꯥꯎꯍꯧꯗ꯭ꯔꯦ ꯄꯣꯠꯇꯣ ꯂꯩꯒꯦꯅ ꯇꯣꯔꯣꯕꯣꯠꯇꯣ ꯌꯥꯎꯔꯖꯨ ꯂꯩꯔꯒꯦ ꯇꯣꯔꯣꯄꯣꯠ ꯌꯥꯎꯗ꯭ꯔꯅ ꯇꯉꯥꯏ ꯐꯗꯅ ꯈꯣꯡꯗꯔꯨꯝꯗꯣꯑꯣꯢꯁꯨ ꯑꯗꯨꯝ ꯆꯥꯥꯁꯜꯂꯒꯦꯅ ꯈꯣꯡꯗꯔꯣꯝꯁꯨ ꯌꯥꯎꯔꯝꯗꯦ ꯇꯣꯔꯣꯠꯁꯨ ꯌꯥꯎꯔꯝꯗꯦ ꯑꯗꯒꯤꯗꯤ ꯗꯁꯥꯀꯨꯁꯥꯁꯨ ꯌꯥꯎꯔꯝꯗꯦ ꯐꯨꯠꯄ ꯌꯥꯕ ꯑꯆꯝꯕ ꯄꯣꯠ ꯑꯝꯇ ꯌꯥꯎꯔꯝꯗꯦꯕ ꯑꯗꯨꯗ ꯁꯣꯔꯣꯛ ꯇꯥꯟꯊꯣꯛꯎꯔꯒꯗꯤ ꯑꯩ ꯁꯣꯔꯣꯛꯇꯒꯤ ꯂꯩꯔꯨꯔꯒꯗꯤ ꯒꯥꯔꯤꯗꯨꯣ ꯇꯣꯡꯉ ꯂꯩꯔꯣꯏꯗ꯭ꯔꯣ ꯑꯗꯨ ꯌꯦꯡꯉꯣ ꯑꯩꯉꯣꯟꯗ ꯀꯌꯥꯃꯨꯛ ꯌꯥꯝꯅ ꯑꯌꯦꯠꯄ ꯑꯄꯟꯕ ꯄꯤꯒꯦꯗꯨ ꯌꯦꯡꯉꯨꯗꯅ ꯃꯣꯏꯅ ꯑꯗꯨ ꯈꯜꯂꯨ ꯈꯜꯂꯨꯔꯒꯗꯤ ꯌꯥꯝ ꯁꯥꯎꯅꯤꯡꯕ ꯖꯠꯅꯤꯗ ꯑꯗꯨꯕꯨ ꯁꯥꯎꯔꯨꯔꯒ ꯀꯩꯗꯧꯗꯣꯏꯅꯣꯅ ꯁꯥꯎꯗ꯭ꯔꯕꯅꯤ ꯢꯁꯥꯁꯦ
ꯍꯣꯏꯑ ꯑꯗꯨꯅꯦ ꯍꯥꯏꯕꯗꯤ ꯂꯩꯔꯦ ꯈꯜꯂꯣ ꯄꯣꯠ ꯍꯥꯏꯕꯁꯤꯗꯤ ꯇꯣꯔꯣꯕꯣꯠ ꯈꯣꯡꯗꯔꯣꯝ ꯍꯥꯏꯕꯁꯤ ꯑꯔꯨꯝꯕ ꯄꯣꯠ ꯈꯄ ꯑꯗꯨꯝ ꯊꯥꯡꯕ ꯈꯣꯠꯄ ꯑꯃ ꯆꯪꯗꯣꯏꯅꯦ ꯒꯥꯔꯤꯗꯨꯃ ꯌꯥꯎꯔꯗꯤ ꯈꯥꯎꯗꯨꯃ ꯇꯧꯔꯒ ꯑꯗꯨꯝ ꯌꯥꯟꯒꯤꯕ ꯈꯣꯠꯈꯤꯕ ꯇꯧꯕꯗ ꯑꯗꯨꯝ ꯅꯨꯡꯉꯥꯏꯗꯅꯀꯣ ꯑꯗꯒꯤ ꯄꯣꯠꯁꯨ ꯃꯤ ꯃꯌꯥꯝꯃꯛꯗꯁꯨ ꯐꯖꯕ ꯑꯣꯏꯗꯅ ꯑꯦ ꯃꯥꯅ ꯇꯧꯔꯒ ꯂꯩꯔꯤꯁꯤ ꯌꯦꯡꯉꯣ ꯃꯣꯏ ꯏꯤꯃꯨꯡꯁꯤꯕꯨ ꯃꯤ ꯑꯃꯇ ꯂꯩꯇ ꯆꯥꯠꯂꯥ ꯈꯣꯠꯇ ꯆꯥꯠꯂꯥ ꯑꯗꯥꯟ ꯍꯥꯟꯅ ꯑꯗꯨꯝ ꯇꯧꯔꯛꯄ ꯈꯣꯠꯄ ꯑꯣꯏꯕꯕꯨꯗꯤ ꯐꯕꯀꯣ ꯑꯩꯈꯣꯏ ꯁ꯭ꯋꯥꯏꯗꯕꯨꯗꯤ ꯑꯗꯨꯝ ꯃꯄꯥꯅ ꯀꯩꯅ ꯑꯗꯨꯝ ꯄꯣꯠ ꯆꯩ ꯂꯩꯕ ꯈꯣꯠꯄ ꯇꯧꯕꯁꯦ ꯑꯗꯨꯝ ꯑꯗꯨꯝ ꯆꯠꯅꯩꯌꯦꯕꯀꯣ ꯑꯗꯨꯝ ꯀꯩꯁꯨ ꯍꯥꯏꯟꯗꯦꯗꯅ ꯅꯣꯏꯗꯗꯤ ꯑꯃꯨꯛ ꯍꯥꯏꯗꯤ ꯏꯖꯠ ꯂꯩꯅ ꯈꯔ ꯍꯤꯡꯖꯔꯤꯅꯦ ꯑꯗꯨꯗꯨꯅ ꯑꯦꯃꯥꯅ ꯇꯧꯔꯤꯁꯤꯕꯨ ꯌꯦꯡꯕ ꯃꯣꯏꯁꯨ ꯃꯤ ꯑꯃꯇ ꯂꯩꯇꯕ꯭ꯔꯥ ꯈꯣꯠꯇꯕ꯭ꯔꯥ ꯒꯥꯔꯤꯒ ꯑꯝꯇ ꯂꯩꯖꯗꯕ꯭ꯔꯅ ꯃꯤꯅ ꯌꯦꯡꯕ ꯌꯦꯡꯕ ꯀꯥꯟꯗ ꯈꯔ ꯍꯟꯊꯅꯁꯨ ꯌꯦꯡꯕꯒꯤꯁꯨ ꯑꯗꯨꯃꯥꯏꯅ ꯃꯑꯣꯡꯁꯨ ꯂꯩꯗꯣꯏꯅꯦꯕꯀꯣ
ꯑꯗꯨꯅꯦ ꯏꯀꯥꯏꯗꯅꯅꯦ ꯑꯩꯅ ꯁꯣꯔꯣꯛ ꯀꯀꯥ ꯊꯣꯛꯣꯛꯄ ꯈꯣꯠꯄ ꯑꯗꯒꯤ ꯈꯤꯇꯪ ꯑꯩꯈꯣꯏꯗꯒꯤ ꯈꯤꯇꯪ ꯂꯥꯞꯊꯣꯛꯈꯤꯕ ꯍꯥꯏꯇꯥꯔꯦ ꯂꯥꯞꯊꯣꯛ ꯄ ꯌꯥꯝ ꯀꯟꯅ ꯂꯥꯞꯄꯗꯤ ꯅꯠꯇꯕ ꯑꯗꯨꯁꯨ ꯈꯣꯡꯅ ꯆꯠꯄ ꯌꯥꯕ ꯃꯐꯝ ꯑꯣꯏꯔꯒꯁꯨ ꯉꯥꯏꯍꯥꯛꯈꯣ ꯁꯨꯝ ꯆꯠꯇꯕꯅꯤꯅꯅꯦ ꯀꯩꯅꯣ ꯀꯩꯗꯧꯔꯦ ꯈꯣꯡꯅ ꯆꯠꯂꯗꯤ ꯍꯦꯛꯇꯥ ꯍꯪꯉꯛꯀꯅꯦꯕ ꯑꯩꯅ ꯍꯛꯆꯥꯡ ꯁꯥꯖꯦꯟ ꯈ꯭ꯔ ꯈ꯭ꯔ ꯇꯧꯒꯦ ꯑꯗꯨꯒꯤ ꯎ ꯒꯥꯔꯤꯒ ꯄꯨꯗ꯭ꯔꯕꯅꯦ ꯀꯥꯏꯅ ꯈꯨꯝꯖꯜ ꯗꯩ ꯏꯀꯥꯏꯗꯅ ꯈꯪꯕ꯭ꯔꯥ ꯃꯤꯅ ꯑꯗꯨꯝ ꯃꯤꯅꯗꯤ ꯈꯪꯗꯕꯅꯤꯅ ꯑꯩꯅ ꯍꯥꯏꯗꯣ ꯑꯗꯨꯝ ꯆꯨꯝꯕꯣꯏ ꯉꯤꯡꯉꯝꯗꯣꯏꯅꯦꯕ ꯑꯩꯅꯗꯤ ꯑꯃꯔꯣꯝꯗ ꯑꯩꯗꯤ ꯑꯣꯏꯗꯕ ꯉꯥꯡꯉꯕꯅꯦꯕ ꯒꯥꯔꯤꯗꯨ ꯁꯨꯃꯥꯏꯅ ꯇꯧꯈ꯭ꯔꯦ ꯈꯣꯠꯀ꯭ꯔꯦ ꯍꯥꯏꯕꯗꯨꯗꯤ ꯐꯖꯕ ꯄꯣꯠ ꯅꯠꯇꯦꯗꯅ ꯑꯩꯉꯣꯟꯗꯅ ꯉꯥꯡꯉꯛꯀꯅꯦꯕ ꯅꯁꯥꯒꯤ ꯅꯄꯣꯠ ꯃꯤꯉꯣꯟꯗ ꯄꯤꯊꯣꯛꯑꯒ ꯊꯝꯍꯟꯕ ꯑꯗꯨ ꯇꯧꯕ ꯍꯥꯏꯅ ꯍꯥꯏꯔꯛꯀꯗꯣꯏꯅꯤꯅꯀꯣ ꯑꯩꯅ ꯑꯗꯨ ꯈꯪꯕꯩꯅꯅꯦ ꯑꯩꯅꯅꯦ ꯋꯥꯀꯤꯡꯋꯣꯏ ꯀꯩꯋꯣꯏ ꯑꯗꯨꯝ ꯍꯛꯆꯥꯡꯁꯦ ꯅꯨꯡꯉꯥꯏꯅꯕꯅ ꯆꯠꯂꯤꯅꯤ ꯑꯗꯨꯃꯥꯏꯅ ꯈꯨꯝꯃꯦ ꯅꯨꯡꯗꯤ ꯅꯨꯡꯉꯥꯏꯇꯦꯕ ꯋꯥꯈꯜꯗ ꯌꯥꯝꯅ ꯈꯪꯕ ꯅꯣꯡ ꯅꯤꯅꯤꯗꯅꯤ ꯍꯥꯏꯔꯒ ꯌꯦꯡꯉꯨꯅꯦ ꯊꯥ ꯅꯤꯄꯥꯜ ꯃꯥꯄꯟ ꯆꯪꯉꯛꯏꯅꯦ ꯍꯟꯗꯛ
ꯍꯣꯏ ꯑꯗꯨꯅꯦ ꯗꯨꯝ ꯍꯟꯖꯤꯟ ꯍꯟꯖꯤꯟ ꯁꯣꯏ ꯂꯩꯔꯕꯗ ꯑꯗꯨꯝ ꯍꯟꯖꯤꯟ ꯍꯟꯖꯤꯟ ꯀꯣꯝꯗ ꯄꯨꯊꯅꯉꯥꯏ ꯊꯕꯛꯇꯨ ꯅꯣꯏꯅ ꯑꯗꯨꯝ ꯇꯧꯔꯦ ꯍꯥꯏꯗꯤ ꯂꯩꯕ ꯄꯣꯠꯁꯨ ꯅꯠꯇꯦ ꯑꯩꯈꯣꯏ ꯑꯅꯤ ꯑꯍꯨꯝ ꯁꯨꯕꯗ ꯑꯃ ꯄꯤꯈꯤꯕꯅꯤ ꯍꯥꯏꯕꯁꯨ ꯅꯠꯇꯦ ꯇꯦ ꯑꯃꯈꯛꯇꯪ ꯂꯩꯖꯕꯗꯨꯗ ꯑꯗꯨꯝ ꯂꯧꯔꯝꯗꯥꯏꯗꯗꯤ ꯇꯦꯡꯊꯥ ꯇꯦꯡꯊꯥ ꯃꯥꯟꯕꯤ ꯍꯥꯏꯕ ꯄꯨꯔꯥ ꯑꯃ ꯂꯩꯔꯦ ꯈꯥꯏꯅꯔꯝꯗꯥꯏ ꯌꯣꯡ ꯃꯥꯟꯕꯗꯣ ꯍꯧꯖꯤꯛ ꯃꯣꯏꯅ ꯑꯔꯧꯕ ꯃꯤꯅ ꯑꯗꯨꯝ ꯆꯥꯎꯔ ꯂꯩꯕꯅꯤ ꯑꯗꯨꯗꯨꯅ ꯃꯇꯨꯡ ꯃꯅꯥꯎꯗꯗꯤ ꯌꯦꯡꯉꯣ ꯑꯁ ꯅꯪ ꯄꯥꯝꯗꯤ ꯄꯥꯝꯃꯨꯏ ꯍꯦ ꯑꯗꯨꯝ ꯍꯟꯖꯤꯟ ꯍꯟꯖꯤꯟ ꯄꯨꯊ ꯂꯩꯔꯕꯗꯨꯗ ꯈꯪꯗꯦ ꯃꯣꯏꯁꯦ ꯃꯤ ꯁꯨꯝꯕ ꯍꯩꯔꯤꯔ ꯅꯠꯇ꯭ꯔꯒꯅ ꯆꯥꯗꯨ꯭ꯔ ꯃꯟꯇ꯭ꯔ ꯄꯥꯏꯔꯤꯔ ꯃꯣꯏꯊꯦꯝ ꯇꯧꯔꯤꯔ ꯀꯩ ꯄꯤꯖꯔꯒ ꯇꯧꯈ꯭ꯔꯕ ꯈꯪꯗꯦꯟ ꯅꯣꯏꯁꯦ ꯗꯨꯝ ꯄꯪꯄꯗ ꯄꯪꯊ ꯂꯩꯔꯦ ꯍꯥꯏꯕ ꯀꯩꯝꯇꯁꯨ ꯍꯥꯏꯕ ꯉꯝꯗꯦ
ꯗꯨꯅꯤ ꯍꯧꯖꯤꯛ ꯇꯧꯔꯤꯁꯦ ꯀꯟꯅ ꯉꯥꯡꯉꯨꯁꯨ ꯑꯈꯣꯏꯒꯤ ꯁꯨꯝ ꯈꯩ ꯍꯥꯏꯅꯤ ꯅꯨꯡꯉꯥꯏꯇꯦ ꯑꯗꯩꯒꯤ ꯗꯨꯅ ꯀꯩ ꯍꯥꯏꯗꯣꯏꯅꯦ ꯒ꯭ꯌꯥꯟ ꯑꯝꯇꯥꯗꯦ ꯃꯇꯝ ꯊꯥ ꯊꯥꯗꯅ ꯁꯨꯝ ꯇꯧ ꯂꯩꯔꯦ ꯑꯗꯨꯅꯤ ꯉꯥꯏꯔꯤꯅꯦ ꯑꯈꯣꯏꯁꯨ ꯍꯥꯏꯔꯕꯅꯤꯅ ꯀꯩ ꯍꯥꯏꯗꯣꯏꯅꯣ ꯈꯟꯅꯔꯨ ꯆꯩꯅꯔꯨꯕꯗꯤ ꯌꯥꯕ ꯅꯠꯇꯕꯅꯤꯅ ꯇꯧꯔꯤꯁꯤꯅꯦ ꯒ꯭ꯌꯥꯟ ꯇꯥꯗꯦ
ꯑꯣ ꯍꯣꯏ ꯐꯔꯦ ꯐꯔꯦ ꯅꯪ ꯊꯕꯛ ꯏꯪꯈꯥꯡ ꯇꯧꯗꯣ ꯇꯧꯊꯣꯛꯑꯣ ꯊꯝꯃꯒꯦꯀꯣ ꯑꯗꯨꯗꯤ
ꯍꯣ ꯍꯣ ꯍꯣꯏ